ꯍꯜꯂꯣ꯫
ꯍꯜꯂꫭ꯫
ꯑ ꯃꯤꯡꯒꯁꯤꯗꯤ ꯄꯨꯔꯥ ꯁꯥꯊꯤꯕꯩ ꯃꯃꯤꯡꯅꯤꯅꯦ ꯅꯪ ꯊꯣꯂꯝꯃꯤꯁꯦ꯫ ꯆꯥꯛ ꯏꯁꯤꯡ ꯆꯥꯔꯕ ꯀꯃꯥꯏꯅ ꯇꯧꯒꯦ꯫
ꯆꯥꯛ ꯏꯁꯤꯡ ꯆꯥꯔꯦ꯫ ꯅꯪꯗꯤ ꯀꯩ ꯃꯊꯦꯜ ꯆꯥꯔꯕ꯫
ꯑꯩꯗꯤ ꯑ ꯆꯝꯐꯨ ꯊꯋꯥꯏ ꯑꯃ ꯀꯥꯡꯁꯣꯏ ꯊꯣꯡꯉꯦ ꯈꯥꯃꯦꯟ ꯕꯥꯔꯃꯥꯁꯤꯀꯥ ꯑꯃ ꯏꯔꯣꯜꯂꯦ ꯉꯥ ꯑꯃ ꯇꯥꯎꯔꯦ ꯀꯥꯡꯉꯧ ꯑꯃ ꯉꯧꯔꯦ ꯌꯥꯝ ꯌꯥꯝꯃꯦ꯫
ꯀꯩꯅꯣ ꯅꯊꯦꯜ ꯑꯗꯨꯌꯥꯝ ꯆꯥꯏꯗꯣꯏꯅ ꯑꯃꯨꯛꯇꯪꯗ꯫
ꯑꯣ ꯑꯈꯣꯏ ꯏꯅꯥꯎꯄꯥ ꯑꯃ ꯂꯩꯕꯗꯣ ꯃꯥꯅ ꯏꯔꯣꯟꯕ ꯆꯥꯗꯕ ꯃꯥꯒꯤ ꯀꯥꯡꯁꯣꯏ ꯑꯃ꯫ ꯊꯣꯡꯕꯤꯔꯦ ꯑꯗꯒꯤ ꯀꯥꯡꯉꯧ ꯉꯥꯉꯧꯕ ꯂꯣꯏꯔꯀꯥꯟꯗ ꯑꯩꯈꯣꯏ꯫ ꯈꫭꯏꯕꯥꯅ ꯂꯧꯁꯤꯗꯒꯤ ꯉꯥ ꯄꯨꯔꯛꯑꯦꯅ ꯉꯥꯗꯣ ꯑꯃꯨꯛ ꯉꯝꯃꯨ ꯉꯥꯆꯤꯛ ꯃꯌꯥꯝ ꯇꯧꯔꯒ ꯑꯃꯨꯛ ꯉꯧꯔꯒ ꯑꯃꯨꯛ ꯆꯥꯔꯕ꯫ ꯑꯗꯨꯗꯨꯒꯤ ꯃꯌꯥꯝ ꯆꯥꯔꯦ ꯅꯪꯗꯤ ꯀꯩ ꯆꯥꯔꯒꯦ꯫
ꯀꯧꯈꯥꯏꯔꯣꯜꯂꯦ ꯑꯗꯨꯒ ꯉꯥ ꯑꯇꯥꯎꯕ ꯑꯃꯒ꯫
ꯑꯦꯁ ꯌꯥꯝ ꯍꯥꯎꯕꯅꯤꯅ ꯑꯗꯨꯗꯤ ꯅꯪ ꯉꯁꯤꯗꯤ ꯂꯥꯏꯔꯤꯛ ꯄꯥꯕ ꯆꯠꯇ꯭ꯔꯕꯣ꯫
ꯆꯠꯇꯕ ꯀꯨꯏꯔꯦꯗ ꯈꯣꯏ꯫ ꯂꯥꯏꯔꯤꯛꯄꯨ ꯀꯩꯅꫭ ꯀꯅꯥꯅ ꯄꯥꯟꯅꯒꯦ ꯂꯥꯏꯔꯤꯛꯄꫭ ꯃꯤꯁꯨ ꯑꯣꯏꯔꯔꯣꯏꯗꯕꯁꯤꯗ꯫ ꯅꯠꯇꯦ ꯃꯣꯏ ꯍꯥꯏꯁꯦ ꯍꯧꯖꯤꯛ ꯑꯃ ꯑꯈꯣꯏꯒꯤ ꯀꯅꯣꯒꯤꯗꯣ ꯃꯣꯏꯔꯥꯡꯊꯦꯝꯒꯤꯗꯣ꯫ ꯋꯥꯔꯤ ꯁꯥꯟꯅꯩꯌꯦ ꯑꯗꯣ ꯃꯥ ꯍꯥꯏꯁꯦ ꯏꯕꯥꯅꯤ ꯍꯧꯖꯤꯛ ꯁꯥꯟꯅꯕꯗꯣ ꯊꯥꯔꯛꯑꯣꯅ ꯊꯥꯕ ꯑꯗꯨ ꯊꯥꯕ ꯄꯩꯁꯥꯗꯣ ꯑꯁꯨꯛ ꯆꯪꯉꯦ ꯈꯣꯠꯂꯦ ꯌꯦꯡꯕ ꯌꯥꯔꯦꯕꯀꯣ ꯈꯪꯉꯦꯕ꯫ ꯅꯪ ꯈꯪꯉꯕꯗꯨꯗꫭ꯫ ꯈꯪꯉꯕꯕ ꯅꯪ꯫ ꯑꯣ ꯅꯪ ꯑꯗꯨ ꯑꯗꯨꯝ ꯄ꯭ꯔꯣꯐꯥꯏꯜꯗ ꯄ꯭ꯔꯣꯐꯥꯏꯜꯗ ꯆꯪꯉꯒ ꯃꯦꯅꯨꯗ ꯂꯩꯗꯅ ꯃꯦꯅꯨ ꯃꯊꯛ ꯂꯩꯕꯗꯣ ꯑꯗꯨꯗ ꯆꯪ ꯀꯥꯟꯗ ꯗ ꯑꯗꯨꯝ ꯑꯩꯈꯣꯏꯅ ꯀꯔꯤꯕ ꯗꯦꯁꯕꯣꯔꯠ ꯀꯪꯀꯔ ꯍꯥꯏꯔꯒꯔ ꯑꯃ ꯊꯣꯛꯄꯅꯦꯕꯀꯣ
ꯑꯪ
ꯑꯗꯨꯗꯨꯗ ꯅꯝꯃꯀꯥꯟꯗ ꯃꯣꯏꯅ ꯖꯦꯅꯦꯔꯦꯠ ꯀꯩꯅꯣꯝ ꯍꯥꯏꯕꯅꯦ ꯍꯥꯏꯔꯒ ꯏꯔꯝꯅꯤ ꯒ꯭ꯔꯤꯟ ꯃꯆꯨꯒꯤ ꯑꯃ ꯑꯗꯨꯗ ꯅꯝꯀꯥꯟꯗ ꯅꯪꯅ ꯑ ꯄꯨꯡ ꯀꯌꯥ ꯁꯥꯟꯅꯈꯤꯕ꯭ꯔꯥ ꯅꯠꯇ꯭ꯔꯒ ꯔꯤꯖꯦꯛ ꯆꯠꯈꯤꯕ꯭ꯔꯥ ꯑꯦꯛꯁꯦꯞ ꯇꯧꯈꯤꯕ꯭ꯔꯥ ꯑꯗꯨꯒ ꯑꯗꯨꯒꯤ ꯀꯣꯜꯗꯨꯒꯤ ꯂꯨꯄꯥ ꯀꯌꯥ ꯆꯉꯅ ꯂꯣꯏ ꯎ ꯑꯗꯨ ꯎꯕ ꯐꯪꯕꯗꯣ ꯍꯥꯏꯔꯛꯑꯦ ꯑꯩꯒꯤꯗꯣ ꯍꯧꯖꯤꯛ ꯏꯕꯥꯅꯤ ꯁꯥꯟꯅꯕꯅꯦꯕ ꯑꯗꯣ ꯅꯪꯒꯤ ꯀ ꯭ꯌꯥꯇ ꯑꯩꯅ ꯑꯗꯨ ꯑꯗꯨ ꯆꯪꯉꯦ ꯍꯥꯏꯕ ꯑꯗꯩꯗꯤ ꯃꯥꯁꯦ ꯀꯩꯅꯣ ꯇꯧꯈ꯭ꯔꯦ ꯃꯥꯒꯤꯅ ꯌꯥꯝ ꯆꯪꯗꯦ ꯆꯞ ꯃꯥꯟꯅꯅ ꯁꯥꯟꯅꯩꯅꯤꯀꯣ ꯍꯥꯏꯁꯤꯕꯥꯅꯦ ꯃꯥꯅ ꯑꯃꯨꯛ ꯑꯩꯅ ꯑꯃꯨꯛ ꯇꯧꯅꯕꯅꯦꯕ ꯑꯗꯨꯗ ꯃꯥꯒꯤꯗꯤ ꯌꯥꯝ ꯆꯪꯗꯦ ꯅꯪ ꯒꯤꯅ ꯌꯥꯝ ꯆꯪꯉꯦꯅ ꯇꯧꯔꯒ ꯑꯃꯨꯛ ꯍꯧꯈ꯭ꯔꯦ ꯎ ꯍꯥ ꯇꯧꯗꯅ
ꯑꯩꯉꯣꯟꯗꯔꯣ ꯆꯪꯉꯦ ꯍꯥꯏꯁꯦ
ꯑꯩ ꯑꯩ ꯑꯩ ꯒ ꯃꯥꯒ ꯋꯥꯔꯤ ꯁꯥꯟꯅꯕ ꯃꯁꯤ ꯀꯩꯅꯣ ꯅꯥꯇꯪ ꯑꯃ ꯇꯧꯋꯦ ꯁꯒꯨꯝꯅ ꯆꯠꯇ꯭ꯔꯉꯥꯏꯗ ꯑꯣꯜꯂꯁꯦ ꯑꯩꯒ ꯃꯃꯥꯒ ꯋꯥꯔꯤ ꯁꯥꯟꯅꯩ ꯑꯩ ꯍꯥꯏꯁꯦ ꯍꯧꯖꯤꯛ ꯁꯥꯟꯅꯈꯤꯕꯗꯨꯗꯒꯤ ꯂꯨꯄꯥ ꯀꯌꯥ ꯆꯪꯒꯦ ꯊꯣꯛꯑꯕꯅꯦ ꯍꯥꯏꯕ ꯍꯧꯖꯤꯛꯇꯤ ꯌꯦꯡꯕ ꯌꯥꯔꯦ ꯍꯥꯏꯕ ꯒ꯭ꯌꯥꯟ ꯇꯥꯔꯕ ꯑꯗꯨꯗ ꯑꯗꯨ ꯌꯦꯡꯕꯁꯤꯗ ꯑꯩꯒꯤꯗꯣ ꯀꯌꯥ ꯆꯪꯕꯅꯣ ꯍꯪꯉꯛꯄ ꯑꯗꯣ ꯑꯩꯅ ꯑꯁꯨꯛ ꯆꯪꯉꯦ ꯍꯥꯏꯕꯗꯨꯗ ꯃꯥꯅ ꯃꯥꯒꯤꯗꯤ ꯌꯥꯝ ꯆꯪꯗꯦꯅ ꯍꯥꯏꯕ ꯑꯩꯅ ꯍꯦꯜꯂꯦꯅ ꯍꯥꯏꯕ ꯑꯗꯨꯒꯤ ꯑꯃꯨꯛ ꯅꯪꯅ ꯍꯦꯜꯂꯤ ꯑꯗꯨ ꯑꯗꯥꯅ ꯇꯧꯋꯦ ꯍꯥꯏꯕꯅꯤꯗ ꯑꯩꯅ ꯍꯥꯏꯁꯤꯅ ꯑꯗꯨ ꯀꯩꯗꯧꯕꯩ ꯍꯦꯜꯂꯤꯅꯣ ꯍꯥꯏꯔ ꯃꯥꯥ ꯍꯥꯏꯁꯤꯅ ꯋꯥꯔꯤ ꯌꯥꯝ ꯋꯥ ꯌꯥꯝ ꯉꯥꯡꯕ ꯃꯤꯗꯣ ꯑꯗꯨꯅ ꯍꯦꯜꯂꯤꯅꯦ ꯌꯦ ꯑꯗꯨ ꯋꯥꯔꯤ ꯁꯥꯟꯅꯩ ꯍꯥꯏꯗꯦ ꯋꯥ ꯉꯥꯡꯅꯕ ꯍꯦ ꯇꯧꯏꯌꯦ ꯊꯧꯗꯥꯡ ꯂꯩꯕꯤꯕ ꯇꯥꯃꯣ ꯑꯗꯨꯩ ꯑꯩꯅ ꯐꯔꯦ ꯑꯗꯨ ꯑꯣꯏꯔꯗꯤ ꯃꯊꯪꯗꯤ ꯅꯊꯪ ꯅꯪ ꯀꯣꯜ ꯑꯃ ꯇꯧꯔꯛꯑꯣ ꯅꯪꯅ ꯂꯣꯏ ꯉꯥꯡꯉꯣꯏ ꯑꯃꯨꯛ ꯉꯥꯡꯉꯔꯣꯏ ꯑꯗꯩ ꯑꯃꯅ ꯑꯃꯨꯛ ꯑꯩ ꯂꯣꯏ ꯉꯥꯡꯉꯦꯅ ꯑꯃꯨꯛ ꯉꯥꯡꯉꯨ ꯑꯗꯨ ꯀꯌꯥ ꯆꯥꯪꯉꯦꯅ ꯌꯦꯡꯅꯁꯦꯅ ꯍꯥꯏꯈꯤꯕꯅꯤ ꯅꯣꯛꯁꯤꯟꯖꯅꯔꯒ ꯇꯣꯛꯈꯤꯕꯅꯤ
ꯃꯤ ꯐꯤꯐꯇꯤ ꯐꯤꯐꯇꯤ ꯉꯥꯡꯉꯨ ꯍꯥꯏꯗꯣꯏꯕꯣ ꯃꯥ ꯑꯗꯨꯝ ꯔꯤꯖꯦꯛ ꯆꯠꯈ꯭ꯔꯗꯤ ꯐꯔꯛ ꯇꯥꯔꯦꯅꯦ ꯎꯝ
ꯅꯠꯇꯦꯅꯦ ꯑꯗꯨꯕꯨꯗꯤ ꯑꯣꯏꯕ ꯑꯗꯨꯝ ꯃꯣꯏꯅ ꯍꯥꯏꯕꯗꯤ ꯍꯪꯉꯤꯗꯣ ꯆꯥꯝꯃꯒ ꯀꯌꯥ ꯆꯥꯝꯃꯗ ꯀꯨꯟ ꯇꯥꯕꯁꯤ ꯀꯌꯥ ꯍꯥꯏꯕꯅꯣ ꯌꯥꯡꯈꯩ ꯍꯨꯝꯐꯨ ꯍꯨꯝꯐꯨꯇꯔꯥ ꯃꯔꯤꯐꯨꯒ ꯆꯥꯝꯃꯒ ꯃꯔꯤꯐꯨꯒ ꯆꯥꯝꯃꯒ ꯃꯔꯤꯐꯨꯒ ꯆꯪꯅꯤ ꯍꯥꯏꯔꯝꯃꯤꯗꯣ ꯑꯗꯨꯗ ꯑꯗꯨ ꯑꯣꯏꯅ ꯍꯪꯉꯣ ꯍꯥꯏꯕꯗꯤ ꯑꯃꯨꯛ ꯑꯩ ꯍꯪꯉꯣꯏꯌꯦ ꯑꯩꯅ
ꯎꯝ
ꯀꯨꯟꯊ꯭ꯔꯥ ꯀꯨꯟꯗ ꯆꯪꯉꯤꯁꯦ ꯀꯩꯗꯧꯕꯅꯣ ꯆꯥꯝꯃꯒ ꯆꯥꯝꯃꯒ ꯍꯨꯝꯐꯨꯒ ꯆꯪꯅꯤ ꯍꯥꯏꯕꯗꯣ ꯑꯗꯨꯗ ꯍꯪꯉꯨ ꯌꯥꯗ꯭ꯔꯥ ꯍꯥꯏ ꯀꯥꯟꯗ ꯑꯃꯨꯛ ꯅꯪ ꯍꯪꯉꯨꯌꯦ
ꯎꯝ ꯅꯛꯅꯕ ꯃꯥꯅ ꯍꯪꯗꯅ
ꯑꯗꯨꯅꯦ ꯅꯣꯏꯅ ꯍꯥꯟꯅꯗꯩꯩ ꯈꯪꯅꯔ ꯑꯩ ꯅꯣꯡꯃꯇ ꯁꯥꯟꯅꯕꯁꯨ ꯅꯠꯇꯅ ꯀ ꯩꯅꯣ
ꯀꯌꯥ ꯀꯌꯥ ꯆꯪꯉꯤꯅꯣꯗꯣ ꯅꯕꯅꯤ ꯍꯧꯖꯤꯛ ꯁꯥꯟꯅꯕꯁꯦ ꯀꯌꯥ ꯀꯌꯥ ꯆꯪꯉꯤꯅꯣꯕ ꯑꯗꯨꯗꯤ
ꯍꯧꯖꯤꯛ ꯍꯧꯖꯤꯛ ꯑꯩ ꯍꯧꯖꯤꯛꯇꯕꯨ ꯈꯪꯕ ꯋꯥꯅꯦꯕ ꯍꯥꯟꯅꯗꯤ ꯈꯪꯗꯦꯗꯅꯀꯣ ꯍꯧꯖꯤꯛ ꯁꯥꯟꯅꯕꯩꯗꯨꯅ ꯀꯩꯅꯣꯃꯨꯛ ꯆꯪꯉꯦꯕ ꯑꯩꯒꯤꯅꯅꯦ ꯑꯩ ꯑꯃꯅ ꯌꯥꯡꯈꯩꯇꯔꯨꯛ ꯑꯗꯨꯒ ꯉꯔꯥꯡ ꯑꯗꯨꯅ ꯀꯨꯟꯊ꯭ꯔꯥꯒ ꯅꯤꯄꯥꯟ ꯁꯨꯃꯥꯏꯅ ꯆꯪꯉꯦꯕ
ꯑꯥ
ꯒꯤ ꯃꯃꯥꯡ ꯁꯥꯟꯅꯈꯤꯕꯒꯤ ꯌꯦꯡ ꯀꯥꯟꯗꯁꯨ ꯑꯩ ꯀꯨꯟꯊ꯭ꯔꯥ ꯃꯔꯤ ꯆꯪꯕ ꯑꯃ ꯌꯥꯎꯔꯝꯃꯤ ꯀꯨꯟꯊ꯭ꯔꯥ ꯇꯔꯨꯛ ꯑꯗꯩ ꯀꯨꯟꯊ꯭ꯔꯥ ꯅꯤꯄꯥꯜ ꯑꯗ ꯌꯥꯡꯈꯩ ꯇꯔꯨꯛ ꯇꯨꯃꯒ ꯆꯪꯉꯦꯕ ꯑꯗꯨꯃꯥꯏꯅ ꯍꯥꯏꯗꯤ ꯑ ꯅꯧꯅ ꯂꯩꯕ ꯃꯈꯩꯗꯣ ꯍꯥꯏꯇꯥꯔꯦ ꯑꯗꯨꯒ ꯃꯥꯒꯤꯅ ꯀꯨꯟꯊ꯭ꯔꯥ ꯅꯤꯄꯥꯥꯟ ꯀꯨꯟꯃꯔꯤ ꯀꯨꯟꯃꯥꯄꯟ ꯁꯨꯃꯥꯏ ꯇꯧꯔ ꯆꯪꯉꯦꯕ ꯑꯗꯨ ꯈꯪꯗꯦ ꯑꯗꯨꯃꯥꯏꯅ ꯍꯥꯏꯔꯛꯄꯅꯦ ꯑꯗꯨ ꯊꯥꯔꯛꯑꯣꯅꯦ ꯏꯁꯀ꯭ꯔꯤꯟ ꯁꯣꯠ ꯊꯥꯔꯛꯑꯣꯅ ꯊꯥꯈꯤꯕꯅꯦ ꯑꯩꯅꯕꯨꯗꯤ
ꯍꯣꯏ ꯑꯗꯨꯗꯤ ꯂꯣꯏꯅ ꯌꯦꯡꯕ ꯌꯥꯅꯤꯅ ꯑꯗꯨꯝ
ꯑꯥ ꯍꯧꯖꯤꯛꯇꯤ ꯂꯣꯏ ꯌꯦꯡꯕ ꯌꯥꯔꯅꯤ ꯍꯥꯏꯗꯤ ꯅꯪꯗꯨ ꯔꯤꯖꯦꯛ ꯆꯠꯈꯤꯕ ꯆꯠꯈꯤꯗꯕ꯭ꯔꯥ ꯑꯣꯔ ꯀꯌꯥ ꯐꯪꯏ ꯐꯪꯗꯦ ꯂꯣꯏ ꯊꯣꯛꯑꯦꯕꯀꯣ
ꯎꯝ ꯑꯗꯨ ꯑꯩꯅ ꯉꯁꯥꯏꯁꯨ ꯑꯩꯈꯣꯏ ꯀꯩꯅꯣꯒꯤ ꯀꯥ ꯑꯃ ꯋꯥꯔꯤ ꯁꯥꯟꯅꯕꯗꯨ ꯑꯗꯨꯏꯁꯨ ꯃꯥꯒꯤ ꯄ ꯀꯩꯅꯣ ꯃꯥꯒꯤꯗꯣ ꯑꯩꯅ ꯅꯍꯥꯟꯗꯩ ꯃꯥ ꯑꯗꯨꯝ ꯀꯣꯜ ꯑꯣꯛꯍꯟꯕꯅꯦꯕ ꯃꯥꯗꯤ ꯃꯨꯛꯇ ꯇꯧꯔꯛꯇꯦꯕ ꯃꯥ ꯇꯧꯕ ꯄ꯭ꯔꯣꯁꯦꯁꯁꯨ ꯈꯪꯗꯦ ꯈꯣꯠꯇꯦ ꯅꯪ ꯑꯗꯨꯝ ꯑꯣꯛ ꯇꯪ ꯑꯣꯏꯖꯒꯦ ꯑꯣꯛꯄꯅꯦꯕ ꯑꯗ ꯃꯥꯒꯤꯁꯨ ꯅꯍꯥꯟ ꯆꯅꯤꯒ ꯀꯌꯥꯥꯅꯣ ꯀꯨꯟ ꯃꯉꯥꯔ ꯌꯥꯡꯈꯩꯔ ꯑꯗꯨꯃꯥꯏꯅ ꯆꯪꯕꯅꯤ ꯃꯥꯏꯁꯨ ꯃꯥꯗꯤ ꯀꯣꯜ ꯇꯧꯕ ꯌꯥꯎꯕ ꯅꯠꯇꯦꯕ ꯑꯩ ꯁꯥꯟꯅꯕ ꯈꯛꯇꯪ ꯃꯥꯅ ꯑꯣꯛꯄ ꯈꯛꯇꯅꯦꯕ ꯑꯗꯨꯃꯥꯏꯅ ꯆꯪꯉꯦ ꯑꯗꯣ ꯅꯪꯒꯤꯅ ꯀꯃꯥꯏꯅ ꯆꯥꯝꯃꯒ ꯌꯥꯡꯈꯩꯃꯥꯊꯣꯏ ꯃꯨꯛꯇ ꯆꯪꯉꯤꯅꯣ ꯄꯨꯔ ꯉꯛꯇ꯭ꯔꯣ ꯑꯗꯨꯗꯤ
ꯍꯣꯏ ꯈꯨꯟ ꯑꯄꯨꯝꯕ ꯉꯛꯅꯔꯦ ꯍꯥꯏꯕ ꯑꯗꯨ ꯑꯗꯨ ꯃꯊꯛꯇ ꯃꯥ ꯑꯩꯅꯅꯦ ꯍꯧꯖꯤꯛ ꯍꯧꯖꯤꯛ ꯁꯥꯟꯅꯈꯤꯕꯗꯨ ꯈꯔ ꯍꯦꯟꯒꯦ ꯍꯥꯏꯕꯒꯤꯅꯦ ꯄ꯭ꯔꯣꯕꯣꯛ ꯆꯥꯛꯈ꯭ꯔꯦ ꯍꯥꯏꯕ
ꯎꯝ ꯍꯣꯏꯌꯦ ꯑꯩꯈꯣꯏ ꯑꯩꯗꯤ ꯀꯥꯀꯥꯗꯨꯗꯤ ꯍꯥꯏꯗꯤ ꯋꯥꯔꯤ ꯁꯥꯅꯕ ꯍꯩꯕ ꯅꯠꯇꯦꯕ ꯃꯥꯏꯗꯨ ꯃꯥꯏꯅ ꯄ꯭ꯔꯣꯁꯦꯁꯁꯨꯨ ꯇꯜꯂꯦ ꯈꯣꯠꯂꯦ ꯇꯧꯕꯒꯤ ꯑꯩ ꯑꯗꯨꯝ ꯁꯥꯟꯅꯔꯒ ꯅꯪ ꯑꯣꯛꯄꯗꯪ ꯑꯣꯏꯌꯣꯅ ꯍꯥꯏꯔ ꯄꯨꯗꯣꯛ ꯑꯥꯈꯣꯌ ꯃꯉꯥ ꯇꯔꯨꯛꯇꯨ ꯁꯥꯟꯈ꯭ꯔꯦ ꯑꯗꯨꯃꯥꯏ ꯑꯗꯣ ꯁꯈꯣꯏ ꯃꯉꯥ ꯇꯔꯨꯛꯀꯤ ꯑꯗꯨꯝ ꯆꯪꯒꯤꯌꯦ ꯀꯌꯥꯅꯣꯝ ꯑꯗꯨꯝ
ꯎꯝ ꯅꯣꯗꯤꯒꯤꯁꯨ ꯆꯪꯉꯦ ꯍꯥꯏꯕꯅꯦ ꯁꯤꯛꯁ ꯍꯟꯗ꯭ꯔꯦꯠ ꯅꯥꯏꯟꯇꯤ ꯁꯚꯦꯟꯗ ꯆꯪꯉꯦ ꯍꯥꯏꯕꯅꯤ ꯍꯥꯏ ꯃꯥ ꯁꯪꯀꯥꯔꯒ ꯂꯩꯃꯤꯟꯅꯕ ꯃꯥꯜꯂꯦꯕ ꯁꯪꯒ꯭ꯔꯁꯨ ꯃꯅꯥꯛꯇꯩ ꯉꯥꯡꯉꯦꯕ ꯁꯤꯗ ꯍꯥꯏꯍꯅꯁꯤ ꯍꯥꯏꯍꯟꯁꯤ ꯑꯗꯨ ꯑꯩꯅ ꯍꯟꯗꯛ ꯑꯩꯅ ꯍꯪꯁꯤꯔꯗꯤ ꯈꯟꯕꯅꯦꯇꯕꯨꯗ ꯑꯩꯅ ꯍꯥꯏꯔꯛꯄꯗꯤ ꯍꯪꯗꯦ ꯍꯪꯈꯤꯕꯅꯦꯕ ꯂꯦꯝ ꯍꯧꯔꯤꯕ ꯃꯈꯩꯗꯨꯅ ꯀꯃꯥꯏꯅ ꯇꯧꯗꯣꯏꯅꯣ ꯑꯗꯨ ꯅꯪꯒꯤꯁꯨ ꯌꯦꯡꯒꯦ ꯌꯥꯔꯅꯤ ꯁꯤ ꯁꯤ ꯂꯣꯏꯔꯒ ꯑꯗꯨꯝ ꯅꯪ ꯑꯃꯨꯛ ꯇꯧꯔꯣ ꯑꯗꯨꯒ ꯑꯩ ꯍꯥꯏꯔꯛꯀꯦ ꯑꯗꯨꯝ ꯌꯦꯡ ꯌꯥ
ꯑꯗꯨ ꯉꯁꯥꯏ ꯑꯩ ꯀꯩꯅꯣ ꯄꯩꯁꯥꯗꯨ ꯀꯩꯅꯣ
ꯀꯔꯤ
ꯑꯩ ꯄꯩꯁꯥꯗꯨ ꯈꯤꯇꯪ ꯑꯃ ꯑꯅꯤꯃꯛꯄꯨꯗꯤ ꯆꯪꯉꯦꯕ ꯑꯅꯤꯃꯛ ꯆꯪꯕ ꯍꯥꯏꯗꯤ ꯑꯃꯗꯗꯤ ꯅꯍꯥꯟ ꯁꯅꯦꯍꯥ ꯑꯃꯛꯨꯔꯛ ꯇꯧꯔꯛꯈꯤꯕꯒꯤ ꯑꯗꯨ ꯈꯤꯇꯪ ꯊꯝꯕꯗꯣ ꯑꯗꯨꯗꯤ ꯂꯨꯄꯥ ꯀꯌꯥꯅꯣ ꯈꯛꯇꯪ ꯆꯪꯉꯛ ꯈꯤꯕꯅꯦꯕ ꯑꯗꯨꯗꯨꯒ ꯄꯨꯨꯜꯂꯗꯤ ꯁꯨꯗꯒꯨꯝ ꯇꯧꯕ ꯄꯩꯁꯥꯗꯣ
ꯅꯠꯇꯦ ꯅꯪꯅ ꯀꯩꯅꯣ ꯇꯧ ꯅꯠꯇꯦ ꯅꯪ ꯑꯃꯗꯨ ꯅꯪ ꯉꯁꯥꯏꯒꯤ ꯍꯥꯏꯕꯗꯨ ꯃꯣꯏꯅ ꯑꯩꯩꯅ ꯅꯍꯥꯟ ꯍꯥꯏꯕꯗꯣ ꯍꯤꯁ ꯗꯤ ꯑꯕ ꯁꯤ ꯍꯧꯔ ꯑꯩ ꯁꯤ ꯑꯥꯏ ꯁꯤ ꯁꯨꯃꯥꯏꯅ ꯑꯣꯟꯗꯣꯅꯦ ꯍꯥꯏꯕꯗꯣ ꯑꯣꯜꯂꯝꯒꯤꯔꯣꯏꯑ ꯑꯃꯗꯨꯗꯤ ꯅꯪ ꯇꯧꯕꯨ ꯇꯧꯈ꯭ꯔꯕꯣ
ꯇꯧꯔꯦꯅꯤ ꯑꯩꯅ ꯇꯧꯕ ꯍꯥꯏꯗꯤ ꯑꯇꯣꯞꯄ ꯑꯩ ꯑꯥꯀꯧꯟꯠ ꯑꯥꯅꯤꯕꯨꯗꯤ ꯂꯩꯌꯦꯕ ꯑꯗꯨꯒꯤꯅꯤꯗ
ꯎꯝ ꯑꯗꯨ ꯑꯦꯀꯥꯎꯟ ꯑꯃ ꯇꯣꯉꯥꯟ ꯇꯣꯉꯥꯟ ꯃꯦꯜꯂꯥꯗꯤ ꯑꯗꯨꯒꯤ ꯑꯦꯀꯥꯎꯟꯗꯨꯗ ꯆꯪꯉꯕ ꯌꯦꯡꯗꯦ ꯍꯧꯖꯤꯛ ꯆꯪꯉꯛꯇꯣꯏꯗꯨꯗꯤ ꯑꯃꯈꯛꯇꯅꯦ ꯅꯪ ꯁꯤꯗꯤ ꯑꯦꯛꯖꯦꯛ ꯆꯨꯝꯃꯤꯗꯨꯗꯤ ꯁꯤꯛꯁ ꯅꯥꯏꯟꯇꯤ ꯁꯚꯦꯟ ꯍꯥꯏꯒꯩ ꯑꯥꯗꯨꯗꯤ ꯅꯡ ꯑꯗꯨ ꯆꯨꯝꯅ ꯁꯨꯝ ꯆꯉꯤꯗꯨꯗꯤ ꯑꯗꯣ ꯑꯃꯗꯨꯒꯤꯗꯤ ꯑꯃ ꯑꯦꯛ ꯑꯥꯀꯧꯅꯇꯗꯥ ꯌꯦꯡꯗꯧꯅꯦ ꯑꯗꯨꯗꯤ ꯉꯥꯎꯔꯕ ꯅꯪꯕꯨ ꯑꯩꯀꯥꯟ ꯌꯥꯗꯅ ꯀꯃꯥꯏꯅ ꯆꯪꯗꯣꯏꯅꯣ
ꯀꯣꯀꯥ ꯉꯥꯎꯋꯤꯗ ꯒꯌ꯭ꯥꯟ ꯃꯦꯟꯉꯥ ꯇ
ꯑꯦ ꯄꯩꯁ ꯐꯪꯕꯗꯩꯩ ꯀꯣꯡ ꯉꯥꯎꯁꯤꯟꯅꯈꯔꯦ ꯑꯗꯨ ꯆꯪꯉꯒ ꯈꯔꯗꯤ ꯆꯪꯉꯛꯀꯅꯤ ꯑꯗꯨꯏ ꯑꯗꯨꯏ ꯅꯝꯕꯔꯗꯨ ꯆꯞ ꯃꯥꯟꯅ ꯆ ꯆꯉꯥꯀꯅꯤ
ꯅꯪ ꯑꯃ ꯁ ꯍꯧꯖꯤꯛꯀꯤ ꯅꯝꯕꯔꯁꯤꯅ ꯀꯅꯥꯏ ꯅꯝꯕꯔꯅꯣ ꯁꯤ ꯅꯝꯕꯔꯁꯤꯅ
ꯁꯤꯁꯨ ꯑꯩꯒꯤ ꯅꯝꯕꯔꯅꯦ
ꯑꯩꯅ ꯁꯤꯁꯤꯅ ꯅꯍꯥꯟꯗꯒꯤ ꯁꯤꯁꯤꯅ ꯅꯍꯥꯟꯗꯒꯤ꯫ ꯇꯧꯗꯕ ꯑꯩꯅ꯫
ꯑꯃꯗꯨ ꯅꯪꯒꯤꯗꯨꯣ ꯂꯣꯏꯦꯔꯦ ꯂꯣꯏꯔꯦ ꯇꯧꯔꯅꯨ ꯍꯥꯏꯔꯄ꯭ꯔꯕ ꯃꯥꯅ꯫
ꯍꯥꯏꯗꯤꯌꯦ ꯅꯠꯇꯦꯗ ꯑꯩꯅꯅꯦ ꯑꯅꯤ ꯄꯥꯡꯖꯤꯟꯕꯗꯣ ꯑꯗꯨꯝ ꯀꯩꯁꯨ ꯀꯥꯟꯗꯣ ꯃꯥꯟꯗꯦꯅ ꯑꯃꯗꯨ ꯈꯛꯇꯪ ꯁꯨꯝ ꯇꯧꯕꯩꯅꯦꯕ ꯅꯍꯥꯟꯗꯒꯤ꯫ ꯑꯗꯨ ꯅꯣꯏꯗꯣ ꯍꯥꯏ꯫ ꯑꯅꯤ ꯇꯧꯅꯣꯏꯗꯅ ꯑꯅꯤ꯫
ꯅꯠꯇꯤꯌꯦ ꯑꯩꯗꯤ ꯂꯣꯏꯔꯒ ꯃꯇꯨꯡ ꯇꯧꯕꯅꯦ ꯅꯝꯕꫪꯗꯣ꯫ ꯑꯩꯒꯤꯗꯤꯅꯦ ꯑꯩ ꯑꯩꯗꯤ ꯂꯣꯏꯔ ꯃꯇꯨꯡ꯫ ꯇꯧꯅꯕꯅꯦꯕ ꯑꯗꯨꯒꯤꯅꯦꯕ꯫
ꯍꯣꯏꯕ ꯌꯥꯗꯦ ꯍꯥꯏꯔꯛꯈ꯭ꯔꯕꯕꯥ ꯃꯣꯏꯅ꯫
ꯍꯣꯏ ꯇꯧꯔꯨꯅꯨ ꯅꯪꯒꯤꯗꯣ ꯑꯗꯨ ꯃꯁꯤꯡꯗꯨꯣ ꯌꯥꯝꯃꯦ ꯑꯗꯨꯃꯥꯏꯅ꯫ ꯇꯧꯔꯨꯅꯨ ꯍꯥꯏꯔꯛꯈ꯭ꯔꯕꫭ꯫
ꯑꯗꯨꯗꯤ ꯅꯣꯏ ꯑꯣꯖꯥꯗꯨꯅ ꯍꯥꯏꯔꯛꯄꯅꯤꯗꯅ ꯅꯪꯅ ꯅꯉꯣꯟꯗ ꯗꯥꯏꯔꯦꯛ ꯀꯩꯅꯣ ꯊꯥꯔꯛꯄꯅꯤ ꯅꯠꯇꯦꯗꯅ꯫ ꯑꯗꯨꯅꯤ ꯑꯩꯒꯤꯗꯨ ꯑꯩꯒꯤꯗꯨꯗꯤ ꯇꯔꯥ ꯈꯛꯇꯅꯤꯗꯅ ꯇꯔꯥ ꯈꯛꯇꯪ ꯑꯣꯏ ꯑꯗꯨꯝ ꯂꯩꯕꯅꯤꯗꯅ꯫ ꯅꯪꯒꯤꯅ ꯑꯃꯨꯛ ꯀꯃꯥꯏꯅ ꯀꯨꯟꯁꯨꯏꯅꯣ ꯑꯩ ꯒ꯭ꯌꯥꯟ ꯇꯥꯗꯦ꯫ ꯑꯩꯉꯣꯟꯗꯁꯨꯅꯦ ꯖꯤꯔꯣꯖꯔꯣ ꯆꯠꯄ꯫ ꯈꯔꯕꯨꯗꯤ ꯍꯥꯔꯝꯃꯦꯕꯀꯣ꯫
ꯌꯥꯎꯕꯅꯤ ꯌꯥꯎꯕꯅꯤ ꯑꯕꯨꯗꯤ ꯑꯩ ꯑꯩ ꯑꯍꯥꯟꯕꯩ ꯈꯪꯗꯕꯒꯤ꯫
ꯎꯝ꯫
ꯇꯥ ꯍꯥꯏꯔꯛꯑꯣ꯫
ꯑꯩ ꯖꯤꯔꯣ ꯖꯤꯔꯣ ꯆꯠꯄ ꯍꯥꯏꯁꯤ ꯅꯪꯒꯤꯅ ꯑꯃꯨꯛ ꯗꯥꯏꯔꯦꯛ ꯄ꯭ꯔꯣꯐꯥꯏꯜꯗ ꯆꯪꯀꯥꯟꯗ ꯇ꯭ꯋꯦꯟꯇꯤ ꯁꯨꯔꯦ ꯍꯥꯏꯗ꯭ꯔꯣ꯫
ꯎꯝ꯫
ꯑꯩꯅ ꯑꯃꯨꯛ ꯑꯗꯨꯗꯤ ꯅꯠꯇꯦꯕ ꯑꯩ ꯗꯥꯏꯔꯦꯛ ꯑꯁꯦꯡꯕ ꯑꯩꯅ ꯇꯧꯒꯤꯕ ꯇꯔꯥꯗꯣ ꯑꯗꯨ ꯈꯛꯇꯅꯦꯅꯕ ꯑꯗꯨꯝ ꯂꯩꯔꯤꯁꯦ꯫ ꯑꯗꯨꯒ ꯍꯧꯖꯤꯛꯀꯤ ꯑꯩꯅ ꯗꯦꯁꯕꯨꯠ꯫ ꯌꯦꯡꯕ ꯍꯥꯏꯗꯣ꯫
ꯎꯝ‌
ꯌꯦꯡꯀꯥꯟꯗꯗꯤ ꯍꯥꯏꯗꯤ ꯖꯤꯔꯣ ꯖꯤꯔꯣ ꯆꯠꯄ ꯑꯅꯤ ꯑꯍꯨꯝ ꯌꯥꯎꯋꯦꯕꯀꯣ ꯑꯗꯩ ꯑꯣꯇꯣ ꯔꯤꯖꯦꯛ ꯆꯠꯈꯤ꯫ ꯈꯤꯕ ꯑꯃ ꯑꯅꯤꯔ ꯑꯗꯨꯃꯥꯏꯅ ꯇꯧꯔꯒ ꯈꯔꯗꯤ ꯌꯥꯎꯔꯝꯃꯦꯕ ꯑꯗꯨ ꯑꯣꯏꯔꯒꯁꯨ ꯑꯩꯒꯤ ꯄ꯭ꯔꯣꯐꯥꯏꯜꯒꯤꯗꯗꯤ ꯑꯩ ꯇꯔꯥꯗꯨꯗꯤ ꯑꯗꯨꯝ ꯆꯨꯝꯅ ꯂꯩꯖꯩꯕ ꯑꯗꯨꯒ ꯍꯧꯖꯤꯛꯀꯤ ꯃꯣꯏ ꯗꯦꯖ ꯍꯣꯠꯇ ꯌꯦꯡꯀꯥꯟꯗꯅ ꯇꯔꯥꯗꯨꯃꯒ ꯄ꯭ꯂꯁ ꯍꯧꯖꯤꯛꯀꯤ ꯐꯤꯖꯦꯛ ꯆꯠꯄ ꯈꯔꯗꯨꯒ ꯃꯁꯤꯡ ꯑꯗꯨꯃꯥꯏꯅ ꯑꯣꯏꯌꯦꯕ ꯑꯩꯒꯤꯅ ꯑꯃꯨꯛ꯫ ꯍꯥꯏꯗꯤ ꯖꯤꯔꯣ ꯖꯤꯔꯣ ꯑꯣꯏꯕꯗꯣ ꯄ꯭ꯔꯣꯐꯥꯏꯜꯗꯗꯤ ꯊꯣꯛꯇꯦꯕ ꯃꯁꯤꯡ ꯑꯣꯏꯅ꯫ ꯑꯗꯨꯕꯨ ꯍꯧꯖꯤꯛꯀꯤ ꯗꯦꯁꯕꯣꯔꯠꯇ ꯌꯦꯡ ꯀꯥꯟꯗꯗꯤ꯫ ꯑꯩ ꯃꯁꯥꯒꯤ ꯇꯔꯥ ꯑꯧꯗꯨ ꯂꯩꯖꯔꯦꯗꯅ꯫ ꯑꯗꯨꯒ ꯖꯤꯔꯣ ꯖꯤꯔꯣ꯫ ꯑꯍꯦꯟꯕ ꯑꯅꯤ ꯑꯍꯨꯝꯗꯨꯒ ꯑꯗꯨꯃꯥꯏꯅ ꯌꯥꯎꯔꯝꯃꯤꯕ ꯗꯦꯠꯕꯣꯔꯠꯇꯅ꯫ ꯅꯪ ꯑꯗꯨ ꯌꯦꯡꯉ‌ ꯅꯪꯁꯨ ꯒ꯭ꯌꯥꯟꯕꯨꯗꯤ ꯇꯥꯔꯅꯤ ꯍꯥꯏꯗꯤ ꯀꯣꯜ ꯑꯃꯗ ꯑꯗꯨ ꯑꯩꯅ ꯍꯥꯏꯁꯤꯁꯤꯅꯤꯗ ꯃꯥꯟꯅꯗꯅ ꯑꯗꯨꯝ ꯇꯧꯋꯦ ꯍꯥꯏꯕ ꯃꯣꯏꯔꯥꯏ꯫
ꯍꯣꯏ ꯃꯥꯟꯅꯗꯕꯅꯤ ꯃꯤ ꯃꯤꯒꯤ ꯔꯦꯟꯗꯝ ꯑꯣꯏꯅ ꯈꯜꯂꯒ ꯇꯧꯕ ꯍꯟꯗꯛ ꯇꯧꯀꯥꯟꯗ ꯅꯪ ꯌꯥꯝ ꯆꯪꯉꯒ ꯑꯩꯅ ꯌꯥꯝ ꯆꯪꯉꯛꯇꯕ ꯑꯗꯨꯃꯥꯏꯅ ꯑꯣꯏꯕꯁꯨ ꯍꯥꯏ ꯑꯗꯣ ꯅꯊꯣꯛꯏꯕ ꯅꯝꯕꯔꯗꯨꯁꯨ ꯍꯥꯏꯗꯤ ꯑꯪ
ꯀꯣꯜ ꯈꯨꯗꯤꯡꯃꯛꯇ ꯑꯩꯅ ꯑꯗꯨꯝ ꯍꯦꯜꯂꯅꯤ ꯑꯗꯒꯤ ꯅꯪꯅ ꯑꯗꯨꯝ ꯍꯦꯜꯂꯅꯤ ꯍꯥꯏꯕꯩ ꯅꯠꯇꯦ ꯍꯥꯏꯕꯁꯤꯗꯤ ꯂꯩꯇꯦ ꯍꯥꯏꯕ ꯂꯩꯇꯦ ꯍꯥꯏꯕꯗꯤ ꯑꯧ ꯑ ꯑꯩꯅ ꯇꯧꯕ ꯈꯨꯗꯤꯡꯒꯤꯁꯨ ꯔꯦꯟꯖ ꯑꯃꯨꯛ ꯃꯥꯏꯅꯗꯦꯗꯅ ꯀꯨꯟꯃꯔꯤ ꯀꯨꯟ ꯃꯉꯥ ꯀꯨꯟꯇꯔꯨꯛ ꯀꯨꯟꯊ꯭ꯔꯥ ꯁꯨꯃꯥꯏꯅ ꯂꯩꯗꯅ
ꯎꯝ ꯍꯣꯏ ꯊꯝꯃꯣ ꯍꯧꯔꯦꯟ ꯑꯃꯨꯛ ꯇꯧꯔꯛꯀꯦ
ꯍꯣ ꯍꯣ ꯇꯧꯔꯛꯑꯣ
ꯅꯪꯅ ꯊꯝꯃꯣ ꯅꯪꯅ ꯇꯧꯔꯛꯄꯅꯤꯅ
ꯍꯣ ꯍꯣꯏ